ꯃꯣꯔꯅꯤꯡ ꯃꯣꯔꯅꯤꯡ
ꯅꯨꯉꯏꯔꯤꯕꯣ
ꯅꯨꯉꯏꯔꯤꯍꯏꯕꯇꯥꯥꯔꯦ
ꯀꯩꯗꯣꯔꯝꯃꯤꯅꯣ
ꯐꯦꯁꯕꯨꯛ ꯌꯦꯛꯉꯒ ꯂꯩꯌꯦ
ꯀꯔꯤ
ꯀꯦꯁꯕꯨꯛ ꯌꯪꯔꯒ ꯂꯩꯌꯦꯕ
ꯑꯣ ꯗꯨꯇꯤ ꯆꯠꯇꯣꯏꯔꯣ
ꯗꯨꯇꯤ ꯅꯨꯡꯗꯡꯆꯠꯂꯦ
ꯑꯣ ꯄꯨꯡ ꯀꯌꯥꯗ ꯍꯥꯜꯂꯛꯀꯦ
ꯄꯨꯡꯇꯔꯨꯛꯇ ꯍꯜꯂꯛꯑꯦ
ꯌꯥꯝ ꯐꯩꯌꯦꯅꯦ
ꯎꯝ
ꯌꯥꯝ ꯑꯦꯛꯇꯤꯚ ꯑꯣꯏꯌꯦꯀꯣ ꯃꯤꯗꯤ ꯌꯥꯝ ꯀꯜꯂꯦ ꯅꯥꯏꯠꯗꯨꯇꯤ ꯆꯠꯂꯁꯨ ꯑꯩꯈꯣꯏꯗꯤ ꯇꯨꯝꯕ ꯂꯩꯕꯅꯤꯅꯦ ꯅꯣꯏ ꯈꯔ ꯄꯣꯊꯥꯕ ꯐꯪꯕ꯭ꯔꯣ ꯂꯥꯏꯒꯤꯇꯤꯗ꯫
ꯑꯁ ꯈꯪꯗꯦ ꯏꯟꯇꯤꯅꯦꯇꯦꯜ ꯋꯥꯔꯒꯤꯗꯤ ꯈꯔ ꯀꯔꯥ ꯇꯥꯏꯌꯦ꯫
ꯑꯩꯈꯣꯏꯗꯤ ꯎꯝ ꯄꫭꯊꯥꯕ ꯐꯪꯕ ꯃꯤꯁꯨ ꯌꯥꯎꯑꯦ ꯍꫭꯏ꯫ ꯑꯗꯨꯒꯤ ꯏꯟ ꯆꯥꯔꯖꯀꯤ ꯃꯇꯨꯡ ꯏꯜꯂꯦ ꯅꯠꯇ꯭ꯔꯥ꯫ ꯐꯠꯇꯕ ꯐꯠꯇ꯭ꯔꯗꯤ ꯄꯣꯊꯥꯕ ꯐꯪꯗꯦ ꯑꯩꯈꯣꯏ ꯁꯥꯇ꯭ꯔꯅꯤꯅ꯫ ꯑꯗꯨ ꯒ꯭ꯌꯥꯟ ꯇꯥꯕ ꯃꯤꯗꯤ ꯄꯣꯊꯥꯑꯣ ꯄꯣꯊꯥꯑꯣ꯫ ꯄꯨꯡ ꯕꯥꯔꯣ ꯇꯥꯔꯗꯤ ꯑꯗꯨꯝꯥꯏ ꯍꯥꯏꯗ꯭ꯔꯥ꯫
ꯃꯁꯤꯗꯤ ꯀꯔꯤ ꯌꯦꯟꯁꯥꯡ ꯊꯣꯡꯕ꯭ꯔꯣ ꯅꯣꯏꯗꯤ꯫
ꯇꯜ ꯑꯣꯏꯔꯝꯃꯤꯗ꯫
ꯗꯥꯜ ꯆꯥꯕꯅ ꯐꯔꯦꯍꯦ꯫
ꯅꯪꯁꯨ ꯒ꯭ꯔꯨꯞꯇꯨꯗ ꯌꯥꯝꯅ ꯑꯦꯛꯇꯤ ꯇꯧ ꯎꯏꯗꯥ꯫ ꯄꯨꯈ꯭ꯔꯨꯞꯇꯗꯤ ꯅꯪꯁꯨ ꯐ꯭ꯔꯤ ꯑꯣꯏꯌꯦ ꯍꯧꯖꯤꯛꯀꯥꯟꯗꯤ ꯊꯕꯛ ꯂꯩꯇꯕ ꯃꯥꯜꯂꯦꯀꫭ꯫
ꯑꯩꯔꯣ ꯍꯣꯏ ꯊꯕꯛ ꯆꯠꯇꯕꯒꯤ ꯈꯔ ꯀꯣꯝꯃꯦ꯫
ꯑꯩ ꯅꯪꯕꯨ ꯅꯣꯡꯅꯤꯡꯔꯤꯕꯅꯦ ꯃꯗꯨ ꯎꯔꯒ꯫
ꯍꯥ꯫
ꯅꯪꯒꯨꯝꯕꯗꯨ ꯎꯔꯒ ꯑꯩ ꯅꯣꯛꯅꯤꯡꯕꯅꯦꯕ꯫
ꯑꯩꯕꯨ ꯀꯔꯤ ꯇꯧꯔꯒꯥ꯫
ꯅꯪꯅ ꯍꯣꯏ ꯀꯅꯥ ꯐ꯭ꯔꯤ ꯂꯩꯌꯦꯕ ꯑꯩ ꯂꯩꯑꯦ ꯑꯩ ꯂꯩꯑꯦ ꯍꯥꯏꯕꯒꯤ ꯑꯩ ꯅꯪꯕꯨ ꯅꫭꯛꯅꯤꯡꯔꯤꯅꯤ ꯍꯥꯏꯕꯅꯤ꯫
ꯎꯝ꯫ ꯍꯟꯗꯛ ꯈꯔ ꯋꯥꯏ ꯁꯥꯡꯉꯦ꯫
ꯐꫭꯟꯒ ꯄꯥꯏꯕ ꯑꯝꯇ ꯁꯪꯑꫭꯏꯗꯥ꯫
ꯎꯝ ꯅꯁꯨ ꯐꫭꯟ ꯂꯩꯒꯦ ꯇꯧꯔꯕ꯭ꯔꯣ꯫
ꯀꯗꯥꯏꯗꯒꯤꯅꫭꯗ꯫
ꯐꯣꯟ ꯂꯩꯕꯒꯤ ꯕꯖꯤꯠꯀ ꯑꯝꯇ ꯌꯥꯎꯗ꯭ꯔꯤꯗꯥ꯫ ꯐꫭꯟ ꯂꯩꯈꯤꯔꯣꯏ ꯂꯩꯒꯦ ꯇꯧꯕꯅꯦ ꯑꯗꯣ ꯐꯪꯉꯔꯣꯏ ꯍꯟꯗꯛ ꯆꯍꯤꯒꯤꯗꯤ꯫ ꯅꯦꯛꯁ ꯌꯔ ꯑꯣꯏꯅ ꯄ꯭ꯂꯥꯟ ꯇꯧꯔꯒꯦ꯫
ꯍꯥꯏ ꯇꯧꯔꫭ ꯇꯧꯔꫭ꯫
ꯇꯥꯕ꯭ꯔꯣ꯫
ꯇꯥꯏꯌꯦ ꯇꯥꯏꯌꯦ ꯇꯥꯗꯕ꯭ꯔꯣ꯫
ꯍꯥ꯫
ꯇꯥꯗꯕ꯭ꯔꯣ꯫
ꯇꯥꯔꯦ ꯇꯥꯔꯦ ꯃꯊꯪ ꯆꯍꯤꯗ ꯑꯣꯏꯅ ꯂꯩꯃꯤꯟꯅꯔꯁꯦ꯫
ꯍꯣꯏ ꯅꯪꯗꯤ ꯄꯩꯁꯥ ꯂꯩꯒꯅꯤ ꯑꯩꯗꯤ ꯂꯩꯈꯤꯔꯣꯏ꯫
ꯂꯥꯏꯔꯅꯤ ꯅꯪꯁꯨ꯫ ꯅꯪꯗꯤ ꯂꯩꯕ ꯀꯨꯏꯗ꯭ꯔꯤꯔ
ꯃꯗꯨꯁꯨ ꯄꯩꯁꯥ ꯂꯩꯇꯕꯗꯣ꯫
ꯅꯠꯇꯕ ꯅꯪꯗꯤ ꯐꯣꯟ ꯅꯧꯔꯤꯕ ꯂꯩꯗ꯭ꯔꯁꯨ ꯌꯥꯔꯤꯕ
ꯑꯣ
ꯐꯥꯔꯤꯅ ꯅꯪꯒꯤꯗꯤ
ꯍꯣꯏ ꯍꯣꯏ ꯃꯥꯅꯦ ꯃꯥꯅꯦ
ꯑꯩꯒꯤꯗꯤ ꯌꯥꯗ꯭ꯔꯦ
ꯑꯗꯨ ꯑꯣꯏꯔꯁꯨ ꯀꯦꯃꯦꯔꯥ ꯅꯨꯡꯉꯥꯏꯇꯕ ꯍꯥꯏꯕ ꯇꯥꯔꯦ
ꯍꯣꯏ ꯀꯦꯃꯦꯔꯥꯒꯤꯗꯤ ꯌꯥꯔꯦ ꯑꯩꯒꯤꯗꯤ ꯐꯣꯟ ꯍꯦꯡ ꯆꯠꯂꯦ ꯍꯥꯏꯔꯒ ꯃꯔꯛ ꯃꯔꯛꯇ ꯄꯥꯏꯈꯠꯄ ꯌꯥꯗꯦ
ꯅꯪꯒꯤꯅ ꯑꯌꯥꯝꯕꯒꯤ ꯑꯥꯏꯐꯣꯟ ꯄꯤꯔꯣ ꯍꯥꯏꯔꯣ
ꯌꯥꯗꯦꯅꯦ ꯑꯗꯨꯁꯨ
ꯀꯩꯒꯤ ꯅꯣ
ꯌꯥꯝ ꯂꯤꯛꯄꯅꯤꯅꯦ
ꯌꯥꯗꯦ ꯌꯥꯗꯦ ꯍꯥꯏꯅꯦ
ꯌꯥꯝ ꯅꯨꯡꯉꯥꯏꯇꯦꯍꯦ
ꯑꯩꯁꯨ ꯂꯤꯔꯤꯕꯅꯤ ꯑꯗꯣ ꯌꯥꯔꯣꯢ
ꯑꯥ
ꯎꯄꯥꯢ ꯂꯩꯇꯦ
ꯎꯝ
ꯅꯣꯏ ꯀ꯭ꯂꯥꯁ ꯑꯃꯨꯛꯀ ꯆꯠꯇꯣꯏꯔꯣ
ꯆꯠꯇꯣꯢꯅꯦ ꯀꯩꯅꯣ
ꯄꯨꯡ ꯀꯌꯥꯗ
ꯍꯥꯥ
ꯄꯨꯨꯡ ꯀꯌꯥꯗ ꯆꯠꯇꯣꯢꯅꯣ
ꯈꯪꯗꯔꯥꯌꯦ ꯄꯨꯡ ꯑꯂꯚꯦꯟꯗ ꯆꯠꯇꯣꯏꯅꯦ
ꯑꯩꯈꯣꯏꯁꯨ ꯀꯥꯎꯋꯦ ꯑꯗꯣ ꯑꯩꯈꯣꯏ ꯀ꯭ꯂꯥꯁ ꯆꯠ ꯂꯥꯛꯇꯦ
ꯑꯣ
ꯑꯝ ꯂꯥꯢꯒꯤ ꯄꯤꯈꯠꯄꯗ ꯍꯥꯏꯗꯤ ꯉꯝꯗꯦꯅ
ꯎꯝ
ꯃꯤ ꯁꯨꯛꯇꯝ ꯇꯨꯝꯗꯕ ꯀꯥꯡꯕꯨꯁꯨ ꯌꯥꯎꯋꯦ
ꯎꯝ
ꯄꯦꯁꯟ ꯇ꯭ꯔꯥꯞꯁꯒꯨꯝꯕꯗꯣ ꯇꯥꯕꯗꯣ
ꯍꯣꯏ
ꯑꯗꯨꯗꯤ ꯑꯗꯨꯒꯤ ꯈꯜꯂꯒ
ꯑꯥ ꯆꯥꯛ ꯏꯟꯁꯥꯡꯗꯤ ꯊꯣꯡꯕ ꯂꯣꯢꯔꯕꯣ ꯅꯣꯢ ꯉꯁꯤ
ꯊꯣꯡꯒꯗꯧꯔꯤꯕꯅꯤ ꯂꯣꯏꯗ꯭ꯔꯤꯌꯦ
ꯑꯥ
ꯅꯣꯏꯗꯤ ꯃꯤꯅ ꯊꯣꯡꯉ ꯆꯥꯔꯝꯅꯤꯅꯦ
ꯍꯣꯏ ꯅꯣꯏꯗꯣ ꯀꯔꯤ ꯃꯇꯥꯝꯗ ꯊꯣꯛꯀꯅꯤ ꯍꯥꯏꯒꯦ
ꯗꯦꯠ ꯀꯨꯟ ꯇꯔꯦꯠꯇ ꯇ꯭ꯔꯤꯠꯃꯦꯟ ꯆꯠꯀꯅꯤ ꯑꯗꯨꯒ ꯈꯪꯒꯅꯤ
ꯖꯨꯟ ꯑꯗꯨꯋꯥꯢꯗꯒꯤ ꯊꯣꯛꯇꯣꯏꯔꯥ ꯅꯠꯇ꯭ꯔꯒ ꯖꯨꯂꯥꯏꯗꯒꯤ ꯊꯣꯛꯇꯣꯏꯔꯥ ꯃꯣꯏꯗꯣ
ꯍꯥꯥ
ꯖꯨꯂꯥꯏꯗꯒꯤ ꯈꯤꯇꯛꯇꯣꯏ ꯖꯨꯟꯗ ꯈꯤꯇꯣꯛꯇꯣꯏꯔꯕ
ꯍꯌꯦꯡ ꯆꯠꯂꯒ ꯈꯪꯒꯅꯤ
ꯑꯣ ꯍꯌꯦꯡ ꯑꯃꯨꯛꯀ ꯔꯤ ꯆꯦꯛꯀꯑꯞ ꯂꯩꯕ ꯀꯣ
ꯎꯝ
ꯑꯣ ꯐꯔꯦ ꯐꯔꯦ ꯃꯗꯨꯅ
ꯗꯣ ꯑꯩꯅꯥ ꯈꯟꯕꯗꯥ ꯅꯦꯛꯠ ꯃꯥꯟ ꯇꯥꯗꯣꯏ ꯃꯥꯂꯤꯗ
ꯎꯝ ꯃꯥꯒꯤ ꯁꯤꯁꯤꯅꯤ ꯀꯔꯤꯝ ꯃꯇꯝꯗꯒꯤ ꯍꯥꯎꯒꯅꯤ
ꯅꯪꯁꯨ ꯀꯣꯏꯔꯛꯑꯅꯤ
ꯍꯣꯏ ꯄꯩꯁꯟ ꯂꯩꯇꯕꯅꯤꯅ ꯀꯣꯏꯔꯛꯅꯦ ꯑꯩꯁꯨ ꯅꯠꯔꯗꯤ ꯐꯥꯏꯕ
ꯍꯥꯥ
ꯅꯥꯛꯔꯗꯤ ꯐꯩꯌꯦ ꯅꯥꯛꯇꯕꯅꯤꯅ ꯀꯩ ꯇꯧꯅꯤ
ꯍꯣꯏ ꯅꯣꯏ ꯏꯃꯥꯈꯣꯏꯗꯤ ꯀꯃꯥꯏꯅ ꯇꯧꯋꯦ ꯅꯍꯥꯟ ꯁꯥꯖꯔꯤ ꯇꯧꯒꯣ ꯐꯥꯔꯕ꯭ꯔꯥ
ꯍꯣꯏ ꯃꯥꯒꯤꯗꯣ ꯑꯗꯨ ꯑꯣꯢꯔꯁꯨ ꯃꯥꯗꯣ ꯊꯕꯛ ꯀꯝ ꯀꯝꯇ ꯇꯧꯕꯗꯤ ꯌꯥꯗ꯭ꯔꯤ ꯑꯗꯨ ꯑꯣꯏꯔꯁꯨ ꯑꯣꯏꯃꯦꯟꯗꯣ ꯑꯦꯄ꯭ꯂꯥꯏ ꯇꯧꯔꯒ ꯂꯩꯌꯣꯗꯤ ꯍꯥꯏꯌꯦ ꯃꯥꯗꯣ ꯕꯦꯟꯗꯤꯡ ꯇꯧꯕ
ꯕ‌ꯣ
ꯂꯣꯏꯗꯤ ꯂꯣꯏꯔꯦ ꯑꯗꯨ ꯑꯣꯏꯔꯁꯨ ꯔꯤꯆꯦꯛꯀꯞ ꯀꯤ ꯂꯣꯏꯔꯦꯗꯣꯏꯔꯒ ꯁ꯭ꯇꯤꯀꯤꯡꯗꯣ ꯔꯤꯀꯣꯕ꯭ꯔꯤ ꯇꯧꯗ꯭ꯔꯤꯕ
ꯑꯆꯥꯁꯥ ꯢꯇꯤꯁꯇꯣ ꯇꯧꯕ꯭ꯔꯣ
ꯍꯣꯏ
ꯑꯗꯨꯗꯣ ꯂꯧꯊꯣꯛꯄ ꯅꯨꯃꯤꯠ ꯂꯩꯔꯝꯅꯤꯅ
ꯎꯝ ꯃꯅꯤ ꯃꯅꯦ
ꯄꯨꯡ ꯑꯅꯤꯇ ꯂꯥꯛꯑꯣ ꯍꯥꯏꯕ
ꯍꯣꯏ
ꯎꯝ
ꯎꯝ ꯑꯩ ꯅꯪꯉꯣꯟꯗ ꯐ꯭ꯔꯣꯛ ꯑꯃ ꯊꯥꯕꯤꯒꯦ ꯃꯗꯨꯗ ꯎꯔꯗꯤ ꯑꯩꯒꯤꯅꯦ ꯑꯗꯣ ꯑꯩ ꯃꯗꯨ ꯐ꯭ꯔꯣꯛꯇꯣ ꯌꯥꯝ ꯄꯥꯝꯃꯦꯕ
ꯍꯥ
ꯐ꯭ꯔꯣꯛ ꯑꯃ ꯀꯣ
ꯑꯥ
ꯐꯣꯇꯣ ꯊꯥꯕꯤꯒꯦ ꯃꯗꯨꯗ ꯅꯪꯗꯣ ꯕꯖꯔ ꯆꯠꯄꯒꯨꯝꯕ ꯃꯇꯝꯗ ꯌꯦꯡꯕꯤꯌꯣ ꯍꯥꯏꯕ
ꯍꯣ ꯍꯣꯏ
ꯁꯤ ꯏꯝꯐꯥꯜꯗꯤ ꯌꯥꯝ ꯇꯥꯡꯅꯦꯃꯟꯕ ꯍꯥꯏꯕ ꯇꯥꯔꯦ
ꯁꯦꯀꯦꯟ ꯍꯦꯟꯔꯣ ꯐꯥꯔꯠ ꯍꯦꯟꯔꯣ
ꯐꯥꯔꯁ ꯍꯦꯟ ꯑꯣꯏꯔꯁꯨ ꯌꯥꯏ ꯁꯦꯀꯦꯟ ꯍꯦꯟ ꯑꯣꯏꯔꯁꯨ ꯌꯥꯏ ꯐ꯭ꯔꯣꯛꯀꯨꯝꯕ ꯕꯦꯜ ꯂꯧꯊꯣꯛꯄ ꯐꯥꯔꯁ ꯕꯦꯜꯒꯨꯝꯕꯗ
ꯈꯪꯗꯦꯗꯥ ꯑꯩꯗꯤ ꯕꯖꯔꯒ ꯆꯠꯇꯥꯕꯅꯤꯅꯥ ꯊꯥꯗꯤ ꯊꯔꯛꯑꯣ ꯌꯦꯡꯒꯦ
ꯑꯦ ꯅꯣꯏꯗꯤ ꯀꯅꯥ ꯀꯅꯥ ꯆꯥꯛ ꯊꯣꯡꯒꯦ ꯅꯣꯏꯒꯤ ꯍꯜꯂꯣ ꯍꯜꯂꯣ ꯑꯩꯗꯤ ꯇꯥꯗ꯭ꯔꯤꯀꯣ ꯍꯜꯂꯣ ꯅꯪꯒꯤ ꯅꯦꯠꯋꯥꯛ ꯅꯨꯡꯉꯥꯏꯇꯕ ꯃꯥꯜꯂꯦ ꯇꯥꯕ꯭ꯔꯣ
ꯍ
ꯍꯥ ꯂꯩꯌꯦ
ꯊꯥꯈ꯭ꯔꯕꯣ
ꯇꯥꯌꯦ ꯇꯥꯥꯏꯌꯦ
ꯊꯥꯈꯕ꯭ꯔ ꯍꯥꯏꯕ
ꯇꯥꯏꯌꯦꯕꯥ
ꯐꯣꯇꯣꯗꯣ ꯊꯥꯈꯔꯥꯕꯣ
ꯊꯥꯗ꯭ꯔꯤꯌꯦ ꯉꯥꯏꯍꯥꯛ ꯂꯩꯔꯒ ꯊꯥꯔꯛꯀꯦ ꯑꯩ ꯏꯁꯀ꯭ꯔꯤꯟꯁꯨ ꯇꯧꯔꯝꯈ꯭ꯔꯕꯅꯦ
ꯑꯝ ꯅꯪ ꯀꯔꯤ ꯅꯨꯃꯤꯠꯇ ꯍꯣꯁꯇꯦꯜ ꯀꯥꯕꯔꯣ ꯑꯃꯨꯛꯀ
ꯍꯥꯥ
ꯀꯔꯤ ꯅꯨꯃꯤꯠꯇ ꯅꯪ ꯍꯣꯁꯇꯦꯜ ꯀꯥꯕ꯭ꯔꯣ
ꯑꯩ ꯍꯣꯁꯇꯦꯜ ꯀꯥꯕꯁꯦ ꯇ꯭ꯌꯨꯁꯗꯦ ꯅꯨꯃꯤꯠ ꯑꯣꯏꯔꯝꯃꯤ ꯅꯠꯇꯦ ꯑꯧ ꯇ꯭ꯌꯨꯁꯗꯦ ꯅꯨꯃꯤꯠꯇꯒꯤ ꯀꯥꯔꯛꯄꯅꯦ
ꯑꯣ ꯋꯦꯗꯅꯦꯁꯗꯦ ꯊꯥꯔꯁꯗꯦ ꯐ꯭ꯔꯥꯏꯗꯦ ꯊ꯭ꯔꯤꯗꯦꯁ ꯈꯛꯇ ꯉꯥꯏꯔꯤꯅꯦ ꯑꯗꯨꯗꯤ
ꯍꯣꯏ ꯑꯩꯗꯣ ꯀꯩꯅꯣꯃ ꯃꯟꯗꯦꯗꯒꯤ ꯀꯥꯔꯒꯦ ꯍꯥꯏꯕ ꯂꯥꯏ ꯂꯥꯏꯔꯤꯛꯒꯨꯝꯕ ꯏꯅꯤꯡꯉꯥꯏ ꯁꯨ ꯂꯣꯢꯔꯒ ꯃꯃꯥꯅ ꯆꯠꯈꯤꯅꯨ ꯍꯥꯏꯕꯒꯤ ꯑꯩꯗꯣ ꯂꯩꯈꯤꯌꯣ ꯃꯥꯅꯁꯨ ꯍꯥꯏꯕꯤꯑꯦꯗꯣ ꯂꯩꯈꯤꯕꯅꯦꯕ
ꯎꯝ ꯂꯩꯒꯗꯧꯕꯅꯦ
ꯅꯪ ꯈ꯭ꯔꯤꯁꯇꯥꯟꯗꯀꯣ ꯍꯧꯖꯤꯛ ꯍꯧꯖꯤꯛ ꯀꯩꯗꯧꯔꯤꯕ
ꯑꯩ ꯆꯥꯛ ꯌꯦꯟꯁꯥꯡ ꯊꯣꯡꯒꯦ ꯇꯧꯋꯦ
ꯀꯔꯤ ꯌꯦꯟꯁꯥꯡ ꯊꯣꯡꯗꯣꯏꯅꯣ
ꯏꯁꯥꯟꯁꯤꯀꯣ ꯑꯅꯧꯕ ꯂꯩꯇꯕ ꯁꯦꯝ ꯀꯥꯔꯤ ꯀꯥꯡꯁꯣꯏ ꯊꯣꯡꯉꯅꯤ ꯑꯃꯨꯛꯀ
ꯑꯍꯥꯎ ꯑꯊꯔꯒ ꯆꯥꯔꯒꯔꯅꯤꯅ ꯌꯥꯝ ꯐꯥꯗ꯭ꯔꯥ ꯃ ꯐꯕ ꯂꯩꯌꯦꯅ ꯌꯥꯝ ꯐꯗ꯭ꯔꯥ
ꯀꯔꯤ ꯍꯥꯏꯕ꯭ꯔꯣ
ꯍꯥ
ꯎꯝ ꯅꯪꯗꯤ ꯍꯧꯖꯤꯛ ꯀꯩꯗꯧꯔꯝꯃꯤꯅꯣ
ꯎꯝ
ꯑꯣ ꯌꯥꯝꯕ꯭ꯔꯣ ꯏꯅꯤꯉꯥꯏ
ꯉꯔꯥꯡ ꯑꯩꯈꯣꯏꯒꯤ ꯀꯣꯂꯦꯖ ꯉꯔꯥꯡ ꯑꯩꯈꯣꯏꯒꯤ ꯀꯣꯂꯦꯖ ꯀꯥꯡꯕꯨꯁꯨ ꯚꯤꯗꯤꯑꯣ ꯊꯥꯒꯠꯄꯅꯤꯅꯦ ꯑꯁ ꯏꯅꯤꯡꯉꯥꯏ ꯌꯥꯝ ꯃꯟꯈ꯭ꯔꯦ ꯀꯔꯤꯅꯣ ꯑꯩꯅ ꯁꯤꯕꯨ ꯐꯥꯒꯤꯔꯣ ꯑꯩꯅ ꯍꯥꯎ ꯃꯌꯥꯝꯗꯣ ꯀꯥ ꯄꯤꯛ ꯊꯂꯦ ꯃꯣꯏ ꯑꯅꯤ ꯑꯍꯨꯝ ꯏꯕꯁꯦ ꯃꯁꯨ ꯏꯕꯗ ꯈꯤꯔꯛꯈꯔ ꯖꯥꯠꯅꯤꯗ
ꯍꯣꯏ
ꯑꯩꯁꯦ ꯅꯣꯛꯅꯤꯡꯉꯤ ꯈꯣꯏꯁꯨ ꯀꯥꯟꯂꯥꯛꯄꯣ ꯅꯠꯇꯦ ꯅꯣꯛꯅꯤꯡꯈ꯭ꯔꯦ ꯑꯗꯨꯝ ꯌꯦꯡꯉꯒ ꯋꯥꯔꯝꯗꯤ ꯋꯥꯔꯝꯃꯗꯣꯏꯅꯦ ꯑꯩꯅ ꯌꯥꯝꯃꯜꯂꯦ ꯍꯥꯏꯕ ꯏꯍꯟꯕꯗꯣ
ꯎꯝ